ꯑꯣ ꯇꯥꯕꯤꯔꯤꯕꯣ
ꯇꯥꯌꯦ ꯇꯥꯏꯌꯦ ꯀꯩꯗꯧꯔꯤꯅꯣ
ꯊꯣꯡ ꯃꯅꯥꯛꯇꯥ
ꯊꯣꯡ ꯃꯅꯥꯛꯇꯥ ꯀꯩꯗꯧꯔꯤꯕ ꯅꯪꯗꯤ
ꯊꯣꯡ ꯃꯅꯥꯛꯇꯥ ꯁꯣꯔ ꯍꯣꯜꯂꯒ ꯂꯩꯌꯦ
ꯔꯨꯝ ꯃꯅꯨꯡꯗ ꯁꯣ ꯐꯪꯗꯥꯔꯕ ꯐꯪꯗ꯭ꯔꯕꯣ
ꯐꯖꯅ ꯐꯪꯗꯕ
ꯅꯨꯡꯁꯤꯠ ꯆꯪꯗ꯭ꯔꯕ ꯍꯥꯏꯁꯦ
ꯑꯥ ꯅꯨꯡꯁꯤꯠꯁꯦ ꯐꯖꯅ ꯆꯪꯗꯕ ꯑꯗꯨꯒꯤ ꯈꯪꯗꯦ ꯑꯩꯈꯣꯏ ꯀꯩꯅꯣꯗ ꯂꯩꯕꯅꯦꯕ ꯄꯤꯠꯁꯇꯥ ꯂꯩꯕꯅꯦꯅꯕ ꯑꯩꯈꯣꯏꯗ ꯇꯅꯦꯜꯗ
ꯀꯩꯗꯧꯕ
ꯇꯅꯤꯗ ꯑꯈꯣꯏ ꯀꯥꯁ ꯁꯦꯝꯃꯒ ꯂꯩꯕ
ꯁꯤꯁ ꯃꯥꯟꯅꯁꯨ ꯍꯥꯏꯔꯤꯍꯦ ꯌꯥꯝ ꯃꯥꯟꯅ ꯍꯥꯏꯌꯦꯀꯣ
ꯃꯥꯟ ꯃꯥꯟꯕ꯭ꯔꯣ ꯑꯁꯦꯡꯕꯅꯦ
ꯃꯟꯗꯦꯗꯥ
ꯀꯩꯟꯖꯥꯡ ꯆꯥꯔꯒꯦ
ꯑꯈꯣꯏ ꯁꯤꯁꯦ ꯍꯋꯥꯏ ꯑꯁꯥꯡꯕꯤ ꯍꯋꯥꯏ ꯑꯁꯥꯡꯕꯤꯒ ꯈꯝꯃꯦꯟ ꯑꯁꯥꯡꯕꯤꯒ ꯀꯥꯡꯁꯣꯏ ꯊꯣꯡꯉꯥ ꯆꯥꯏ
ꯍꯥꯎꯕ꯭ꯔꯣ
ꯍꯥꯎꯋꯦꯗ ꯑꯗꯨꯝ
ꯑꯗꯨꯒꯨꯝꯕ ꯏꯟꯖꯥꯡ ꯃꯥꯟꯗꯦꯗ
ꯍꯥꯎꯋꯦ ꯑꯈꯣꯏ ꯍꯤꯡꯒꯣꯜꯗ ꯊꯥꯕꯅꯦ ꯍꯋꯥꯏꯗꯣ ꯑꯗꯨꯒꯤ ꯍꯥꯎꯋꯦ ꯅꯣꯏꯗꯤ
ꯊꯣꯡꯗ꯭ꯔꯤꯌꯦ ꯊꯣꯡꯕꯤꯒꯦꯔꯣ ꯅꯪ ꯂꯥꯛꯑꯒ
ꯋꯥꯔꯦꯗ ꯑꯈꯣꯏ ꯒꯤꯐꯥꯎ ꯊꯣꯡꯕꯗꯣ ꯌꯥꯝ ꯋꯥꯔꯀꯥꯟꯁꯤꯗ
ꯀꯩꯒꯤꯅꯣ ꯅꯨꯄꯤ ꯑꯃ ꯑꯣꯏꯔꯒ ꯌꯥꯝ ꯇꯜꯂꯤꯁꯦ
ꯇꯟꯗꯥꯗꯤ ꯀꯩꯅꯣ ꯑꯩꯁꯨ ꯃꯤꯅꯤꯅꯦ
ꯏꯁ ꯃꯤꯅꯕꯨ ꯇꯜꯂꯗꯤ ꯌꯥꯕ꯭ꯔꯣ ꯑꯗꯨꯁꯨ ꯅꯨꯄꯤ ꯑꯣꯏꯕꯅꯤꯅꯦ ꯅꯪꯖꯦ
ꯅꯨꯄꯤꯅ ꯊꯕꯛ ꯀꯟꯒꯗꯕꯅꯤ ꯍꯥꯏꯕꯒꯤ ꯂꯩꯇꯦꯅꯦ
ꯑꯗꯨ ꯑꯣꯏꯔꯁꯨ ꯂꯩꯌꯦꯗꯅ
ꯆꯥꯛ ꯏꯟꯁꯥꯡ ꯊꯣꯡꯕꯗꯤ ꯅꯨꯄꯥꯁꯨ ꯆꯥꯏ ꯅꯨꯄꯤꯁꯨ ꯆꯥꯏ ꯅꯨꯄꯥꯖꯨ ꯊꯣꯡꯕ ꯌꯥꯏ
ꯑꯩꯈꯣꯏꯗꯤ ꯑꯗꯨꯝ ꯊꯣꯡꯉꯦꯅ ꯑꯗꯣ ꯅꯪ
ꯅꯪꯒꯤꯗꯤ ꯅꯪꯒꯤꯗꯤ ꯃꯤ ꯂꯩꯇꯕꯩ ꯎꯄꯥꯏ ꯂꯩꯇꯕꯩ ꯊꯣꯡꯉꯤꯕ
ꯑꯗꯨꯅꯦ
ꯌꯥꯝ ꯊꯦꯡꯉꯤꯅ ꯅꯣꯏꯗꯤ ꯆꯥꯛ ꯊꯣꯡꯕ
ꯉꯟꯂꯦꯗꯥ ꯄꯨꯡ ꯕꯥꯔꯣ
ꯊꯦꯡꯉꯦ ꯄꯨꯡ ꯇꯔꯥ ꯇꯥꯗꯧꯔꯦ ꯎꯁ ꯂꯣꯏꯔꯦ ꯑꯗꯨꯃꯥꯏꯅ ꯇꯧꯔꯗꯤ ꯑ ꯐꯔ ꯐꯔꯦ ꯑꯗꯨꯅ ꯊꯣꯡꯗ꯭ꯔꯦꯁꯨ ꯂꯩꯔꯣ ꯑꯗꯨꯗꯤ
ꯆꯔꯔꯣ ꯉꯁꯤ
ꯈꯔ ꯗꯥꯏ ꯗꯥꯏꯇꯤꯡ ꯇꯧꯔꯒ
ꯉꯁꯤꯁꯦ ꯆꯔꯥ ꯍꯦꯜꯂꯅꯤ
ꯆꯈꯥꯎꯗꯤ ꯁꯣꯛꯑꯅꯤ
ꯆꯤꯡ ꯇꯥꯡ ꯂꯣꯏꯔꯦ ꯀꯩꯅꯣ
ꯏꯁ ꯏꯁꯤꯡꯅꯕꯨ ꯌꯥꯕ꯭ꯔꯅꯦ
ꯌꯥꯕꯅꯦ
ꯎꯝ ꯅꯨꯡꯗꯥꯡꯗ ꯄꯨꯛ ꯈꯣꯡꯉꯛꯑꯗꯤ ꯈꯥꯡꯕ ꯋꯥꯕꯅꯤꯗ ꯑꯗꯨꯁꯨ ꯇꯨꯝꯕ ꯌꯥꯗꯕꯅꯦ
ꯕꯣꯇꯥ ꯑꯅꯤ ꯑꯍꯨꯝ ꯐꯃꯨꯛ ꯃꯅꯥꯛꯇ ꯊꯝꯃꯒ ꯊꯛꯂꯣꯏꯔꯦ ꯀꯩꯅꯣ ꯄꯨꯛ ꯈꯣꯡꯕ ꯍꯩꯔꯗꯤ ꯑꯃꯨꯛꯀ ꯊꯒꯠꯂꯒ ꯊꯛꯀꯅꯤ
ꯑꯗꯨꯅ ꯐꯠꯇ꯭ꯔꯥ
ꯊꯛꯆꯤꯜꯂꯗꯤ ꯑꯃꯨꯛ ꯊꯣꯛꯅꯤꯡ ꯊꯣꯛꯅꯤꯡꯂꯛꯀꯅꯤꯅꯦ ꯇꯨꯝꯕ ꯐꯪꯉꯔꯣꯏꯅꯦ
ꯇꯨꯝꯗꯔꯁꯨ ꯌꯥꯏ ꯑꯗꯨꯅ ꯆꯥꯛ ꯆꯥꯗꯕꯒꯤ ꯆꯥꯛ ꯆꯥꯗꯕꯅꯤꯅ
ꯅꯪꯁꯦ ꯃꯤ ꯃꯥꯟꯁꯤꯜꯂꯛꯇ꯭ꯔꯦꯗ ꯆꯥꯛ ꯆꯥꯗ꯭ꯔꯁꯨ ꯌꯥꯏ ꯍꯥꯏ ꯑꯃꯨꯛ ꯇꯨꯝꯗ꯭ꯔꯁꯨ ꯌꯥꯏ ꯍꯥꯏ
ꯀꯅꯥꯃꯕ꯭ꯔꯣ ꯑꯗꯨꯗꯤ
ꯈꯪꯗꯦ ꯅꯨꯡꯁꯤꯠ ꯆꯥꯔ ꯂꯩꯕ ꯃꯥꯜꯂꯦ ꯅꯪꯁꯦ
ꯅꯣꯏꯗꯤ ꯅꯨꯡꯁꯤꯠ ꯅꯨꯡꯁꯤꯠꯒꯤ ꯀꯅꯥꯝꯕ ꯐꯪꯂꯗꯕ꯭ꯔꯣ ꯅꯣꯏꯗꯤ
ꯐꯪꯗꯤ ꯐꯪꯉꯩꯗ ꯍꯥꯏꯗꯣ ꯄꯨꯛꯇꯤ ꯄꯨꯛꯇꯛꯇꯤ ꯊꯥꯟꯗꯦꯗꯅ
ꯄꯨꯛ ꯊꯟꯕꯅꯦ ꯅꯣꯏ ꯍꯩꯅ ꯇꯧꯗꯕꯒꯤꯅꯦ
ꯏꯁ ꯑꯩꯈꯣꯏ ꯍꯩꯇ꯭ꯔꯦ ꯑꯩꯈꯣꯏꯗꯤ ꯆꯥꯛ ꯆꯪꯇ‍ꯔꯗꯤ ꯌꯥꯗꯦ
ꯀꯩꯔꯥ
ꯍꯦꯛꯇ ꯑꯣꯟꯊꯒꯦ ꯇꯧꯋꯦꯕ
ꯆꯥꯁꯤꯜꯂꯣ ꯂꯥꯎ ꯑꯗꯨꯗꯤ ꯌꯥꯝ ꯌꯥꯝ ꯌꯥꯝ ꯆꯥꯁꯤꯜꯂꯣ
ꯆꯥꯛ ꯆꯥꯗ꯭ꯔꯗꯤ ꯕꯤꯄꯤ ꯂꯣ ꯑꯣꯏꯕꯒꯤ ꯀꯣ ꯉꯥꯎꯋꯦ ꯌꯥꯗꯦ
ꯁꯨꯛ ꯆꯥꯎꯔꯒ ꯕꯤꯄꯤ ꯗꯡꯂꯣ ꯑꯣꯏꯕ꯭ꯔꯣ
ꯍꯣꯏ ꯍꯧꯖꯤꯛꯀꯥꯟꯗꯤ ꯏꯁꯥ ꯏꯀꯪ ꯀꯪꯉꯩ ꯅꯪꯅ ꯈꯪꯗꯕꯩꯅꯦ
ꯇꯜꯂꯦꯍꯦ ꯑꯁꯦꯡꯕ ꯐꯤꯒꯔ ꯌꯥꯝ ꯇꯥꯔꯕꯣ
ꯍꯣꯏ ꯐꯤꯒꯔ ꯌꯥꯝ ꯆꯥꯔꯦ ꯍꯧꯖꯤꯛꯀꯥꯟꯗꯤ ꯑꯩ ꯀꯦꯖꯤ ꯐꯣꯔꯇꯤ ꯐꯥꯏꯚ ꯉꯥꯛꯇ ꯈꯛ ꯇꯥꯔꯦ ꯍꯧꯖꯤꯛꯀꯥꯟꯗꯤ
ꯐꯣꯔꯇꯤ ꯐꯥꯏꯚ ꯅꯨꯄꯤꯅ ꯐꯣꯔꯇꯤ ꯐꯥꯏꯚ ꯑꯣꯏꯕꯁꯦ
ꯍꯥꯟꯅꯗꯤ ꯐꯤꯐꯇꯤ ꯑꯕꯥꯞꯅꯦ
ꯎꯝ
ꯈꯦꯠꯅꯕꯩ ꯆꯥꯡꯗꯣ ꯍꯥꯟꯅꯒꯤꯒ ꯍꯧꯖꯤꯛꯀꯤꯅ ꯐꯣꯔꯇꯤ ꯐꯥꯁꯇꯥꯕꯅꯤ
ꯐꯣꯔꯇꯤꯒꯨꯝ ꯐꯣꯔꯇꯤꯒꯨꯝꯕ ꯇꯥꯅꯕ ꯇꯧ ꯑꯗꯨꯗꯤ
ꯑꯦꯁ ꯑꯗꯨꯗꯤ ꯑꯩ ꯁꯤꯔꯅꯤ
ꯁꯤꯔꯣꯏ ꯁꯤꯔꯣꯏ ꯐꯣꯔꯇꯤꯒꯨꯝꯕ ꯍꯦ ꯀꯩꯅꯣ ꯍꯜꯂꯗꯤ ꯅꯪ ꯐꯖꯔꯅꯤ ꯅꯪꯒꯤ ꯐꯤꯒꯔꯗꯣ ꯄꯨꯔꯥ ꯀꯩꯅꯣ ꯃꯥꯜꯂꯅꯤ ꯃꯣꯗꯂꯔ ꯃꯥꯜꯂꯅꯤ ꯅꯪ
ꯁꯥꯔꯨ ꯑꯣꯏ ꯁꯥꯔꯨ ꯂꯣꯏꯅ ꯑꯣꯜꯂꯅꯤ
ꯎꯔꯣꯏꯌꯦ ꯎꯔꯣꯏꯌꯦ
ꯍꯧꯖꯤꯛ ꯍꯧꯖꯤꯛ ꯐꯣꯔꯇꯤ ꯐꯥꯏꯚꯇꯥꯁꯨ ꯐꯣꯔꯇꯤ ꯐꯥꯏꯚ ꯀꯦꯖꯤ ꯑꯣꯏꯔꯁꯨ ꯁꯥꯔꯨ ꯂꯣꯏꯅ ꯎꯔꯀꯥꯟꯁꯤꯗ
ꯅꯨꯡꯁꯥ ꯃꯔꯛꯇꯥ ꯊꯣꯛꯑꯗꯤ ꯅꯪꯒꯤ ꯁꯔꯨꯗꯨ ꯎꯕ꯭ꯔꯣ
ꯍꯣꯏ ꯑꯦꯛꯁꯔꯦ ꯀꯥꯟꯅꯗ꯭ꯔꯦ ꯑꯦꯛꯁꯔꯦꯒ ꯂꯧꯗ꯭ꯔꯁꯨ ꯌꯥꯔꯦ ꯅꯨꯡꯁꯥ ꯃꯉꯥꯟꯅ ꯌꯥꯔꯦ
ꯌꯦꯛꯄ ꯌꯥꯔꯦꯕ ꯑꯗꯨ ꯅꯨꯡꯁꯥ ꯃꯔꯛꯇꯥ ꯂꯦꯞꯄꯗꯤ
ꯎꯝ ꯄꯩꯁꯥꯁꯨ ꯇꯤꯡꯗ꯭ꯔꯦ ꯑꯗꯨꯝ ꯂꯦꯞꯄꯗꯤ ꯎꯔꯦ ꯂꯣꯏꯅ
ꯌꯥꯏꯅꯦ ꯁꯤꯁꯨ ꯑꯃꯔꯣꯝꯗ ꯍꯥꯏꯔꯗꯤ ꯅꯗ꯭ꯔꯥ
ꯅꯠꯂꯦ ꯅꯠꯂꯦ ꯆꯥꯛ ꯆꯥꯡ ꯅꯥꯏꯅ ꯆꯥꯎꯀꯣ ꯃꯄꯥꯟ ꯆꯠ ꯃꯄꯥꯟꯂꯣꯝꯗ ꯆꯠꯂꯒ ꯑꯃꯨꯛ ꯂꯥꯏꯅꯥ ꯃꯌꯥꯝ ꯄꯨꯔꯥ ꯂꯥꯛꯀꯅꯤ
ꯏꯁ ꯂꯩꯅꯥ ꯀꯥꯏꯅ ꯂꯥꯏꯅꯥꯗꯤ ꯂꯩꯇꯦꯍ‌ꯦ
ꯆꯈꯥꯎ ꯂꯩꯅꯥ ꯅꯤꯅꯦ ꯆꯈꯥꯎ ꯂꯩꯅꯥꯁꯨ ꯂꯩꯥꯏꯅꯥꯅꯤꯅꯦ
ꯑꯗꯨꯒꯨꯝꯕ ꯂꯩꯔꯣꯏ ꯑꯩꯈꯣꯏꯗꯤ ꯈꯪꯕ꯭ꯔꯥ
ꯎꯝ ꯀꯨꯏꯅ ꯇꯧꯔꯛꯑꯗꯤ ꯂꯩꯔꯛꯑꯅꯤ ꯆꯈꯥꯎ ꯁꯣꯛꯑꯗꯤ ꯃꯥꯏꯁꯨ ꯁꯣꯛꯂꯛꯑꯅꯤ ꯁꯛ ꯈꯔ ꯊꯤꯔꯤꯗꯨꯗ ꯑꯃꯨꯛ ꯊꯤꯖꯤꯜꯂꯅꯤ ꯅꯨꯄꯤꯅ ꯄꯥꯝꯕꯤꯔꯔꯣꯏ
ꯅꯨ ꯅꯨꯄꯤꯗꯨꯕꯨ ꯐꯥꯔꯒ ꯂꯧꯔ ꯀꯩ ꯐꯥꯔꯒ ꯂꯧꯔꯗꯤ ꯂꯧꯔꯗꯤ ꯂꯣꯏꯔꯦ ꯀꯩꯅꯣ
ꯑꯥ ꯅꯪ ꯅ ꯇꯥꯜꯂꯤꯕ ꯃꯌꯥꯝꯗꯣ ꯄꯨꯡꯂꯣꯏ ꯂꯣꯏꯔꯅꯤ ꯑꯗꯨꯗꯤ ꯑꯗꯨ ꯑꯗꯨ ꯇꯧꯔꯗꯤ
ꯎꯝ ꯐꯖꯅ ꯂꯣꯠꯂꯒ ꯍꯥ
ꯅꯪꯒꯤ ꯁꯤꯀꯤ ꯑꯃꯕꯥꯎ ꯂꯩꯍꯧꯔ‌ꯣꯏ
ꯂꯩꯅꯤꯌꯦ
ꯅꯪꯒꯤ ꯍꯛꯆꯥꯡ ꯃꯅꯨꯡ ꯄꯥꯔꯠ ꯐꯥꯎ ꯌꯣꯟꯕ ꯌꯣꯟꯕꯁꯨ ꯀꯅꯥ ꯈꯥꯡ ꯂꯩꯇꯗꯤ ꯀꯣꯅꯗ꯭ꯔꯥꯗꯤ
ꯑꯁ ꯌꯥꯝ ꯂꯩꯌꯦꯗ ꯑꯗꯨꯕꯨꯗꯤ ꯀꯩꯝ ꯈꯟꯗꯦꯗ
ꯃꯄꯥꯟꯂꯣꯝꯒꯤ ꯂꯩꯁꯥꯕꯤꯁꯤꯡ ꯐꯖ ꯐꯖꯕ ꯎꯗ꯭ꯔꯣ ꯈꯥꯏꯌꯨ ꯌꯥꯗ꯭ꯔꯣ꯫
ꯏꯁ ꯌꯥꯝ ꯂꯩ ꯌꯥꯝ ꯈꯠꯄꯅ‌ꯦ ꯑꯗꯨꯒꯤ ꯇꯜꯂꯕ꯫
ꯎꯝ ꯃꯟ ꯖꯥꯠ ꯃꯥꯟꯅꯕ ꯃꯌꯥꯝ ꯊꯦꯡꯅꯗ꯭ꯔꯣ꯫
ꯃꯥꯟꯅꯕ ꯍꯥꯏꯗꯤ꯫
ꯑꯩꯈꯣꯏ ꯂꯣꯝꯖꯤꯒꯤ ꯊꯤ ꯀꯌꯥ ꯊꯦꯡꯅꯗ꯭ꯔꯕꯣ꯫
ꯂꯩꯕꯨꯗꯤ ꯂꯩꯔꯝꯒꯅꯤ ꯑꯗꯨ ꯑꯗꯨꯒꯨꯝꯕ ꯊꯤꯕ ꯆꯠꯇꯦ꯫
ꯆꯥꯔꯖꯒꯨꯝꯕ ꯀꯥꯔꯗꯤ ꯎꯅꯤ꯫
ꯆꯥꯔꯖ ꯆꯠꯂꯒ ꯅꯨꯄꯤ ꯌꯦꯡꯕ ꯆꯠꯂꯤꯔꯣ꯫
ꯅꯨꯄꯤ ꯌꯦꯡꯕ ꯆꯠꯂꯁꯨ ꯆꯠꯇ꯭ꯔꯁꯨ ꯆꯥꯔꯖꯕꯨ ꯍꯦꯛ ꯀꯥꯔꯗꯤ ꯃꯌꯥꯝ ꯄꯨꯟꯐꯝꯗꯗꯤ ꯎꯔꯅꯤꯗꯅ꯫ ꯅꯠꯇ꯭ꯔꯣ ꯅꯪ ꯃꯤꯌꯥꯝ ꯄꯨꯟꯐꯝꯗ ꯆꯠꯇ꯭ꯔꯦꯕ ꯅꯪ꯫ ꯇꯣꯉꯥꯟꯅ ꯅꯊꯟꯇ ꯇꯥꯔ ꯂꯩꯔꯦꯕ꯫
ꯑꯗꯨ ꯑꯣꯏꯔꯁꯨ ꯃꯐꯝ ꯃꯐꯝ ꯂꯩꯌꯦ ꯑꯗꯨꯒꯨꯝꯕ ꯆꯠꯄꯗꯗꯤ ꯑꯈꯣꯏꯗꯤ ꯑꯗꯨꯒꯨꯝꯕꯗꯣ ꯇꯧꯗꯦ ꯇꯧꯍꯩꯗꯕꯅꯦ ꯑꯗꯨꯗꯣ꯫
ꯌꯥꯝ ꯒ꯭ꯌꯥꯟ ꯇꯥꯕ ꯌꯥꯝ ꯁꯥꯏ ꯀꯣ꯫
ꯑꯁ ꯑꯁꯦꯡꯕ ꯍꯥꯏꯔꯒ꯫ ꯅꯣꯏꯗꯤ ꯅꯨꯄꯥ ꯑꯗꯨꯃꯥꯏꯅ ꯌꯦꯡꯕ ꯆꯠꯂꯤꯔꯣ꯫
ꯑꯈ‌ꯣꯏꯗꯤ ꯌꯦꯡꯕ ꯆꯠꯇꯦꯗ ꯅꯨꯄꯥꯅ ꯊꯤꯔꯛꯄꯅꯦ꯫
ꯏꯁ ꯅꯨꯄꯥꯅ ꯊꯤꯔꯛ
ꯅꯨꯄꯤꯅꯕꯨ ꯅꯨꯄꯥ ꯊꯤꯒꯗ꯭ꯔꯣ ꯅꯨꯄꯥꯅ ꯊꯤꯔꯛꯄꯅꯤ ꯀꯩꯅꯣ꯫
ꯌ‌ꯦꯡꯉꯝꯃꯅꯤꯗ ꯈꯪꯉꯤꯗ꯫
ꯑꯈꯣꯏꯕꯨꯗꯤ ꯄꯔꯃꯅꯦꯟ ꯀ꯭ꯣꯇꯥꯗ ꯂꯩꯔꯦ꯫
ꯀꯅꯥꯔꯣ ꯃꯌꯥ ꯀꯩꯅꯣ ꯇꯧꯕꯗꯨꯔꯣ ꯁꯨꯗꯕꯩ ꯁꯨꯗꯕ ꯅꯨꯄꯥꯗꯨꯔꯣ꯫
ꯑꯗꯨꯒꯗꯤ ꯈꯪꯗ꯭ꯔꯦꯗ ꯑꯩꯗꯤ꯫ ꯅꯇꯩꯗꯤ ꯑꯗꯨꯒꯨꯝꯕꯗꯨ ꯅꯠꯇꯦꯍꯦ꯫
ꯅꯪꯒꯤ ꯅꯨꯄꯥꯅꯁꯨ ꯃꯌꯥ ꯑꯃ ꯁꯨꯨꯗꯤ ꯍꯥꯏꯌꯦ꯫
ꯃꯌꯥ ꯁꯨꯗꯕꯗꯨ ꯄꯥꯝꯗꯕꯒꯤ ꯃꯌꯥ ꯁꯨꯕ ꯑꯣꯏꯅ ꯌꯦꯡꯈ꯭ꯔꯦ ꯑꯩꯗꯤ꯫ ꯅꯥꯏꯟꯇꯤ ꯅꯥꯏꯟ ꯃꯥꯟꯕꯗꯣ ꯄꯥꯝꯃꯛꯇ꯭ꯔꯕ꯫
ꯃꯁꯛꯇꯤ ꯀꯃꯥꯏꯅ ꯇꯧꯒꯦ꯫
ꯑꯗꯨꯝ ꯌꯥꯏꯗ꯫
ꯌꯥꯏ ꯍꯥꯏꯗꯤ꯫
ꯆꯥꯡ ꯑꯃꯗꯅꯦꯕ ꯅꯣꯔꯃꯦꯜ ꯂꯨꯛꯅꯦꯕ꯫ ꯊꯤꯃꯟꯕꯁꯨ ꯅꯠꯇꯦ ꯐꯖꯃꯜꯂꯦ ꯍꯥꯏꯕꯁꯨ ꯅꯠꯇꯦ ꯃꯌꯥꯏꯗꯅꯦꯕ ꯆꯥꯡꯗꯅꯦꯕ꯫
ꯑꯩꯗꯤ ꯃꯁꯛ ꯑꯃꯐꯥꯎ ꯎꯗ꯭ꯔꯤꯅꯦ꯫ ꯅꯣꯏꯁꯨ ꯐꯠꯇꯦ꯫ ꯁꯤꯅꯦ ꯁꯤ ꯍꯥꯏꯕꯗꯨꯒ ꯑꯝꯇ ꯍꯥꯏꯕꯤꯗꯦ꯫
ꯅꯪꯗꯤ ꯂꯥꯛꯇꯕꯅꯤꯅ ꯀꯃꯥꯏꯅ ꯈꯪꯗꯨꯏꯕ ꯀꯃꯥꯏꯅ ꯌꯦꯡꯍꯟꯗꯨꯏꯕ꯫
ꯃꯥ ꯂꯥꯛꯅꯕ ꯑꯦ ꯃꯥ ꯌꯦꯡꯅꯕ ꯂꯥꯛꯑꯣ ꯍꯥꯏꯔꯣ꯫
ꯍꯣꯏ ꯂꯥꯛꯑꯣ꯫
ꯑꯗꯨꯗꯤ ꯍꯌꯦꯡ ꯑꯣꯏꯅ ꯂꯥꯛꯑꯒꯦ ꯆꯤꯌꯥꯔ ꯑꯃꯗ ꯐꯖꯅ ꯐꯝꯍꯜꯂꯣ ꯂꯦꯡꯗꯕꯤꯗ꯫
ꯌꯥꯏ꯫ ꯏꯁꯇꯦꯆꯨ ꯑꯗꯨꯃꯥꯏꯅ ꯂꯩ ꯂꯩꯍꯜꯂꯒꯦ ꯐꯝꯍꯜꯂꯒ
ꯍꯣꯏ ꯐꯝꯍꯜꯂꯣ ꯅꯨꯡꯁꯥ ꯃꯔꯛꯇꯨꯗ ꯅꯨꯡ ꯁꯥ ꯃꯔꯛ ꯅꯨꯡꯁꯥ ꯃꯔꯛꯇꯨꯗ ꯐꯝꯍꯜꯂꯣ ꯑꯗꯨꯒ ꯀꯩꯅꯣꯗꯣ ꯑꯆꯥꯊꯥꯎꯗꯣ ꯑꯗꯨ ꯃꯀꯣꯛꯇꯒꯤ ꯍꯧꯔꯒ ꯃꯥꯒꯤ ꯃꯈꯣꯡ ꯃꯈꯨꯠ ꯂꯣꯏ ꯇꯩꯔꯒ
ꯐꯖꯃꯟꯗ꯭ꯔꯦꯍꯦ ꯑꯗꯨꯗꯤ
ꯑꯗꯨꯃꯥꯏ ꯐꯃꯜꯂꯗꯤ ꯃꯥꯗꯣ ꯀꯩꯅꯣ ꯇꯧꯔꯅꯤ ꯃꯥꯒꯤ ꯑ ꯁꯛꯇꯨꯁꯨ ꯈꯔ ꯑ ꯉꯥꯟꯊꯣꯛꯀꯅꯤꯕ ꯈꯔ ꯃꯝꯕꯗꯣ
ꯑꯇꯩꯗꯤ ꯑꯩꯉꯣꯟꯗꯒꯤ ꯍꯦꯟꯅ ꯉꯧꯋꯤꯗ
ꯑꯗꯨꯅꯦ ꯑꯩꯅ ꯍꯥꯏꯅꯤꯡꯉꯤꯁꯦ
ꯅꯪꯖꯨ ꯎꯝ ꯊꯣꯛꯂꯛꯑꯗꯤ ꯅꯣꯡ ꯐꯥꯗꯣꯛ ꯀꯣꯏꯔꯛꯄ ꯌꯥꯕꯅꯤꯗ ꯅꯪꯖꯨ
ꯀꯣꯏꯔꯛꯀꯦꯅꯦ ꯑꯗꯨꯕꯨꯗꯤ ꯅꯣꯏꯅ
ꯀꯃꯥꯏ ꯀꯃꯥꯏꯅ ꯇꯧꯔꯤꯒꯦ ꯀꯩ ꯀꯩ ꯇꯧꯔꯤꯒꯦ ꯍꯥꯏꯅ ꯍꯪꯕ ꯂꯥꯛꯄ ꯌꯥꯕꯅꯦ ꯅꯪꯁꯨ
ꯂꯥꯛꯀꯅꯤ ꯂꯥꯛꯀꯅꯤ ꯑꯗꯨꯁꯨ ꯃꯇꯝ ꯂꯥꯛꯀꯅꯤ ꯀꯩꯅꯣ
ꯍꯌꯦꯡꯋꯥꯏ ꯑꯩ ꯑꯩꯒꯤꯗꯤ ꯑꯩ ꯑꯩꯅꯁꯨ ꯑꯃꯨꯛ ꯂꯥꯛꯀꯅꯤ ꯅꯠꯇ꯭ꯔꯣ
ꯅꯣꯏ ꯅꯣꯏ ꯂꯥꯛꯇ꯭ꯔꯁꯨ ꯌꯥꯏ